ꯑ ꯎꯝ
ꯀꯗꯧꯔꯃꯤꯅꯣ
ꯃꯤ ꯁꯉ ꯌꯦꯝꯟꯔ
ꯑꯣ ꯀꯃꯥꯏ ꯀꯃꯥꯏ ꯇꯧꯔꯤꯒꯦ ꯅꯨꯡꯉꯥꯏꯔꯤꯕꯣ
ꯍ ꯋꯥꯏ ꯉꯁꯤꯗꯤ
ꯆꯥꯛꯇꯤ ꯆꯥꯔꯕꯣ
ꯆꯥꯔꯦ
ꯀꯩ ꯃꯊꯦꯜ ꯍꯨꯠꯅꯔꯕ ꯉꯁꯤꯗꯦ
ꯎꯝ
ꯀꯩ ꯌꯦꯟꯖꯥꯡ ꯆꯥꯔꯒꯦ
ꯍꯥ ꯍ
ꯇꯥꯏꯌꯦ
ꯑꯣ ꯀꯃꯦꯗ ꯀꯥꯏ ꯃꯥ ꯇꯝꯕꯤꯔꯤꯒꯦ
ꯀꯃꯥꯏꯅ ꯇꯧꯔꯤꯒꯦ ꯅꯨꯡꯉꯥꯏꯔꯤꯕꯣ
ꯍꯥꯥ
ꯅꯪ ꯀꯃꯥꯏ ꯃꯇꯝꯟ ꯂꯦꯜꯂꯤꯒꯦ
ꯈꯪꯗꯦ ꯑꯗꯨꯝ ꯂꯩꯔꯤ
ꯎ
ꯀꯥꯂꯦꯟ ꯁꯨꯇꯤ ꯑꯉꯥꯡ ꯀꯥꯂꯦꯟ ꯁꯨꯇꯤ ꯊꯥꯔꯕꯃꯤꯅ ꯈꯔ ꯀꯣꯝꯃꯤ ꯍꯥꯏꯇꯥꯔꯦ
ꯃ ꯃꯇꯝꯗꯤ
ꯈꯔ ꯆꯠ ꯌꯨꯝꯗ ꯈꯔ ꯂꯩ ꯑꯩꯈꯣꯏꯒꯤ ꯗꯨꯀꯥꯟ ꯃꯁꯨ ꯂꯩꯕꯅꯤꯅ ꯑꯗꯨꯗ ꯑꯗꯨꯝ ꯃꯇꯝ ꯂꯦꯜꯂꯤꯌꯦ
ꯎꯝ
ꯀꯣꯏꯕꯒ
ꯐꯔꯦ ꯐꯔꯦ ꯃꯇꯝꯅꯦ ꯀꯣꯏꯕꯁꯦ ꯑ ꯆꯠꯂꯦ ꯉꯔꯥꯡ ꯆꯠꯂꯨꯏ ꯃꯣꯏ ꯀꯥꯟꯇꯨ ꯗꯥꯝ ꯌꯥꯝ ꯏꯂꯤꯅꯣ ꯊꯝꯕ ꯆ ꯀ ꯇꯗ ꯇ
ꯅꯤꯅ ꯆꯠꯂꯝꯅ ꯍꯪꯉꯛꯏꯅꯤ
ꯑ ꯑꯗꯨꯗ ꯇꯥ ꯀ ꯆꯠꯇ꯭ꯔꯣ
ꯀꯣꯏꯕꯒ ꯀꯌꯥ ꯆꯠꯇ꯭ꯔꯦꯕꯅꯦ ꯍꯟꯗꯛꯁ ꯑꯉꯥꯡ ꯁꯨꯡ ꯀꯥꯕꯅꯤꯅ ꯆꯠꯐꯝ
ꯈꯔ ꯆꯠꯂꯨ ꯌꯥꯗ꯭ꯔꯣ
ꯆꯠꯀꯦ ꯇꯧꯕꯅꯦ ꯑꯗꯨꯒ ꯑꯃꯨꯛ ꯂꯥꯛꯑꯣ ꯑꯃꯃꯨꯛ ꯂꯥꯛ ꯑꯗꯨ ꯏ ꯀꯥꯏ ꯀꯥꯏ ꯀꯣꯏꯅꯔꯨꯔꯒꯦ ꯍꯟꯗꯛ
ꯊꯝꯕꯥꯜ ꯁꯅꯥꯁꯨ ꯌꯥꯝ ꯐꯖꯕꯅꯦꯕꯀꯣ ꯁꯅꯥꯥ ꯄꯥꯠ ꯑ ꯅꯝꯕꯣꯟ ꯉꯄꯥꯄꯅ ꯥꯏ ꯌꯥꯝꯁꯨ ꯆ ꯎ ꯍꯥꯏꯕꯔ
ꯀ ꯀꯃꯥꯏꯅ ꯇꯧꯒꯦ ꯃꯐꯝꯗꯨꯕꯣ
ꯌꯥꯝ ꯆꯥꯎꯋꯦ ꯐꯥꯝꯅꯤꯗ ꯊꯝꯕꯥꯜꯗꯣ ꯐꯖꯅ ꯊꯔꯒ ꯄꯠꯂ ꯊ ꯎꯝ ꯇꯨꯡ ꯌꯥꯕꯅꯦ ꯦꯇ ꯋꯥꯂꯦ ꯗꯨꯗ ꯏꯗꯣ ꯍꯣꯜꯂꯒꯅꯦ ꯑ ꯊꯝꯆꯦꯠꯇꯨ ꯍꯦꯛꯇ ꯊꯝꯕꯥꯜ ꯍꯦꯛꯇꯣꯏꯅꯦꯕ ꯈꯪꯕ꯭ꯔꯥ ꯑꯗꯨꯒ ꯊꯝꯕꯥꯜꯗꯣ ꯍꯦꯛꯑꯒ
ꯊꯝꯕꯥꯜꯠꯇꯅꯦꯕꯣ ꯍꯕ ꯎꯝ
ꯊꯝꯕꯥꯜ ꯍꯦꯛꯑꯒ ꯆꯥꯝꯃꯒꯤ ꯍꯦꯛꯇꯣꯏꯕ
ꯊꯝꯕꯥꯜꯗ ꯂꯨꯄꯥ ꯆꯥꯃꯒꯤ ꯍꯦꯛꯇꯣꯏꯕ
ꯑꯍ ꯍꯣꯟꯖꯔꯒ ꯄꯥꯠꯇꯒꯤ ꯁꯨꯝ ꯑꯥ ꯆꯥꯝꯃ ꯍꯥꯏꯁꯦ ꯈꯔ ꯑꯗꯨꯝ ꯊꯝꯕꯥꯜ ꯑꯍꯨꯝ ꯃꯔꯤ ꯎ ꯍ ꯃ ꯍꯥ ꯃꯅꯤꯔꯤ ꯒꯤꯁꯤꯡ ꯂꯩꯕ ꯃꯊꯝꯕ ꯎꯝ ꯊꯖ ꯊꯅꯤ ꯁꯕꯤ ꯊ ꯗ ꯑꯄꯥꯝ ꯑꯄꯥꯝꯝꯕꯕꯁꯤꯅ ꯂꯥꯝ ꯂꯥꯝ ꯍꯦꯛꯑꯅꯤ ꯄꯥ ꯆꯥꯝꯃꯩ ꯌꯥꯝꯗ꯭ꯔꯕꯗ ꯆꯥꯝꯃꯩ ꯃꯌꯥꯗꯤ ꯍꯦꯛꯑꯅꯤ
ꯅꯨꯡꯉꯥꯏꯊꯔꯦ
ꯅꯨꯡꯉꯥꯏꯊꯔꯦ ꯑꯁ ꯊꯝꯖꯤꯦꯀꯗꯣ ꯈꯨꯍꯑꯣ ꯑꯃ ꯊꯝꯆꯦꯠꯀꯗꯣ ꯂꯨꯄꯥ ꯅꯍꯥꯟ
ꯅꯍꯥꯟ ꯂꯨꯄꯥ ꯆꯅꯤꯒꯤ ꯂꯩꯔꯛꯑꯦ ꯊꯕꯕꯦꯛꯇꯣ
ꯌꯥꯝ ꯍꯥꯎꯋꯦ ꯐ꯭ꯔꯦꯁꯅꯦꯕ ꯊꯨꯝꯃꯒꯅꯦ ꯌꯥꯝ ꯎꯝ
ꯑꯣ ꯑꯩꯈꯣꯏꯁꯨ ꯑꯝꯨꯇ ꯆꯠꯂꯨ ꯇꯥꯔꯦ ꯑꯗꯨꯗꯤ
ꯎꯝꯁꯨꯎ
ꯄꯨꯡ ꯀꯌꯥꯗ ꯀꯌꯥ ꯋꯥꯣ ꯍꯥꯡꯒꯦ
ꯑꯗꯨꯝ ꯍꯥꯡꯉꯤ ꯃꯝꯗ꯭ꯕꯣ ꯑꯗꯨꯝ ꯍꯥꯡꯕꯅꯤ ꯅꯨꯝꯗꯥꯥꯡꯉ ꯅꯨꯅꯤ
ꯑꯗꯣ ꯑꯇꯩ ꯑꯇꯩ ꯃꯐꯝ ꯑꯇꯩꯗꯤ ꯀꯥꯏꯗ ꯀꯣꯏꯐꯝ ꯂꯩꯒꯦ ꯃꯤꯅꯗꯤ ꯂꯣꯛꯇꯥꯛꯁꯨ ꯌꯥꯝ ꯅꯨꯡꯉꯥꯏꯑꯅ ꯍꯥꯏꯅꯩ
ꯑ ꯂꯣꯛꯇꯥꯛꯁꯨ ꯅꯨꯡꯉꯥꯏ ꯑꯦ ꯂꯣꯛꯇꯥꯛꯇ ꯅꯁꯦ ꯀꯩ ꯇꯧꯕ ꯆꯠꯂ
ꯑꯥ
ꯗ ꯐ ꯐꯃꯤ ꯌꯥꯕꯅꯤ ꯣꯛꯇꯥꯛ ꯆꯥꯛ ꯌꯥꯝ ꯐꯖꯕꯅꯦ
ꯑꯗꯣ ꯅꯣꯏ ꯆꯠꯂꯨꯔꯕꯣ
ꯆꯃꯃꯦ ꯅꯣꯡꯉꯥꯗꯅꯤ ꯅ ꯈꯟꯒꯤ ꯃꯊꯛꯇ ꯑꯃꯒꯤ ꯍꯛꯇꯣ ꯁꯥꯔꯗꯅ
ꯎꯝ
ꯎꯝ ꯌꯥꯅꯤ ꯏ ꯆꯥꯛꯇ ꯑ
ꯑꯩꯈꯣꯏꯗꯤ ꯆꯠꯂꯨꯗ꯭ꯔꯤꯕꯅꯤꯅ ꯈꯪꯗꯦꯕ
ꯎꯝ ꯎꯔ ꯇꯄ ꯠꯇ ꯄ ꯦ
ꯍꯤꯒ ꯇꯣꯡꯉ ꯆꯠꯄ꯭ꯔꯥ
ꯆꯈ ꯀꯥꯞꯅꯉꯥꯏꯗꯅꯦꯅ ꯂꯩꯔꯤꯗꯣ ꯑꯗꯨꯗ ꯁꯥꯕ ꯍꯥꯏꯇꯥꯔꯦ ꯊꯨꯝꯒꯤ ꯃꯊꯛꯇ
ꯎꯝ
ꯊ ꯃꯤꯁꯨꯗꯝ ꯀꯥꯅ ꯍꯥꯄ ꯗ ꯏꯔ ꯐꯃꯦ ꯏ ꯎꯝ ꯀ ꯑ ꯀꯩꯅ ꯆꯠꯂꯨꯅꯤꯅꯦ ꯍꯟꯗꯛ ꯍꯥꯏꯗꯤ ꯇꯧꯗꯣꯏꯔꯤꯅꯦ ꯋꯥ
ꯑꯗꯣ ꯃꯣꯏ ꯑꯍꯤꯡ ꯂꯦꯛꯄꯗꯨꯕꯨ ꯄꯨꯡ ꯀꯌꯥꯗꯤꯀꯦ ꯑꯕꯣ ꯀ ꯆꯥꯆꯥꯛ ꯃ
ꯄꯗꯣ ꯀꯩꯅꯣꯅꯦ ꯑ ꯑꯗꯨꯝ ꯆꯠꯁꯨ ꯌꯥꯔꯦ ꯑꯌꯨꯛꯇꯪꯒꯤꯅ
ꯑ
ꯑꯗꯨ ꯅꯨꯡꯉꯂ ꯄ ꯂ ꯂꯥꯛꯄ ꯌꯥ ꯇꯁ ꯆꯅ ꯍꯥꯄꯅꯤ ꯇꯧꯔꯅꯤ
ꯃꯤ ꯑ ꯁꯨꯛ ꯆꯠꯇꯣꯏꯕꯅꯤ ꯍꯥꯏꯕ ꯂꯩꯇꯦ ꯑꯗꯨꯝ ꯆꯠꯂꯤꯕꯣ ꯌꯥꯕ ꯅꯠꯇ꯭ꯔꯥ
ꯑ ꯌꯥꯔ ꯆꯕꯤ ꯌꯥꯔ ꯄꯩꯁ ꯑꯗꯨꯇ ꯍꯥꯄ ꯑꯁꯥꯕꯨꯗꯤ ꯈꯔ ꯆꯥꯎꯕꯅꯦꯕ ꯑꯗꯨꯒ ꯑꯗꯨꯝ
ꯑꯗꯨꯅ ꯏꯆꯥꯈꯩꯅ ꯃꯤ ꯌꯥꯝ ꯆꯠꯅꯩ ꯆꯠꯂꯨꯁꯤ ꯆꯠꯂꯨꯁꯤ ꯎꯆꯅ ꯍꯥꯏꯌꯦ ꯑꯗꯣ ꯑꯩꯁꯨ ꯀꯥꯂꯦꯟ ꯁꯨꯇꯤ ꯊꯥꯔꯤꯕꯅꯤꯅ ꯅꯣꯡꯇꯪ ꯆꯠꯂꯨꯁꯤꯔꯥꯅ ꯈꯜꯂꯤꯕ
ꯎ ꯎꯝ
ꯍꯟꯗꯛ ꯆꯍꯤꯒꯤꯗꯤ ꯀꯥꯏ ꯀꯥꯏꯗ ꯀꯣꯏꯔꯨꯔꯒꯦ
ꯎ ꯀ ꯎ ꯃꯥꯜꯗꯨꯋꯦ ꯑꯗꯨ ꯂꯥꯛ ꯍꯥꯡꯉꯝꯃꯨ ꯑꯗꯨꯝ ꯆꯠꯂꯅꯤ
ꯅꯨꯃꯤꯠꯂ ꯌꯦꯡꯐꯝ ꯒꯥꯥꯇꯤ ꯆꯠꯇ꯭ꯔꯤꯕꯣ
ꯑꯣ ꯃꯤꯠꯂ ꯌꯦꯡꯕ꯭ꯔꯣ ꯌꯃꯤꯂ ꯌꯦꯡꯕꯁꯨ ꯆꯠꯂꯦ ꯂꯩ ꯂ
ꯅꯨꯡꯉꯥꯏꯕ꯭ꯔꯣ ꯑꯗꯨꯝ
ꯚꯥꯏꯁꯦ ꯐꯣꯇꯣ ꯀꯥꯞꯄ ꯏ ꯋꯥꯅꯤꯗ ꯅꯃ ꯄ ꯆꯂꯒ
ꯑꯣ ꯌꯥꯝꯉ ꯀꯥꯅꯠꯇ ꯏꯗꯤ ꯏ ꯂꯩ
ꯀꯩꯁꯨ ꯂꯩꯇꯦ ꯍꯣꯏ ꯃꯣꯏꯒꯤ ꯂꯧꯕꯨꯛ ꯃꯌꯥꯏꯗꯨꯗ ꯀꯩꯅꯣ ꯇꯧꯔꯒ ꯊꯝ ꯇꯣꯅꯦ ꯑꯉꯥꯡꯈꯩ ꯏꯁꯥꯏꯗꯔ ꯃꯦꯟ ꯌꯦꯡꯗ꯭ꯔꯥ ꯑꯁ ꯏꯁꯄꯥꯏꯗꯔ ꯃꯦꯟꯗꯣ ꯑ ꯆꯠ ꯄꯁꯨ ꯆꯕ ꯄꯅꯤꯝꯕꯕꯏ ꯁꯥꯜ ꯊꯅ ꯊ ꯍꯥꯏꯥꯛ
ꯎꯝ
ꯕꯤꯚꯤꯁꯥꯜ ꯍꯥꯏꯁꯦ ꯀꯋꯥꯒꯤꯗꯨꯔꯣ
ꯇꯣꯡꯉ ꯑꯗꯨ ꯁꯥꯗꯅ ꯈꯠꯇ ꯑꯕꯇꯥꯔ ꯑꯥꯗꯔꯃꯦ ꯀ ꯄꯤ ꯑꯗꯨꯗ ꯌꯦ ꯎ ꯇ ꯈ ꯌꯃꯤꯇ
ꯎꯝ
ꯄ
ꯎ ꯇꯥꯔꯦ ꯑꯝꯇ ꯆꯠꯂꯒ ꯆꯠꯁꯦꯑꯦꯅ ꯈꯥꯡꯉꯝꯗ꯭ꯔꯦ
ꯑꯦ
ꯑꯗꯨ ꯆꯠꯂꯨꯕ꯭ꯔꯥ
ꯀꯁ ꯇꯂꯠꯇ ꯑ ꯌꯥꯝ ꯌꯥꯝꯅ ꯀꯩꯅꯣ ꯇꯧꯕꯅ ꯊꯥꯕ ꯅꯠꯇꯦꯗ ꯃꯥꯏꯗꯣ ꯑꯍꯨꯝ ꯃꯔꯤ ꯈꯛꯇꯅꯤ ꯑꯠꯇ ꯑꯗꯨ ꯃ ꯑꯕ
ꯎꯝ
ꯎ ꯐꯖ
ꯑꯩ ꯀꯨꯡ ꯍꯧꯔꯒ ꯅꯪꯁꯨ ꯐꯠꯆꯕꯅꯦ
ꯀꯁ ꯊꯥꯔꯅꯤ ꯑꯗꯨ ꯑꯗꯨ ꯐꯖ
ꯅꯣꯛꯏꯅꯦ ꯀꯌꯥ ꯀꯪꯗ꯭ꯔꯦꯕ
ꯇꯕꯔꯣ ꯇꯕ꯭ꯔ ꯇꯕꯑ꯭ꯔꯣ ꯑꯕ ꯍ ꯍꯣ